ꯍꯂꯣ ꯑꯦꯝ ꯃꯦꯝ
ꯑ ꯀꯃ ꯀꯥꯢ ꯀꯥꯢ ꯂꯩꯅꯣ
ꯑꯩ ꯍꯧꯖꯤꯛ ꯑꯗꯨꯝ ꯆꯠꯂꯝꯕꯅꯤꯗ ꯀꯣꯏꯕ ꯆꯠꯂꯨꯒꯦꯅ ꯑꯗꯨꯝ ꯆꯠꯂꯝꯕꯅꯤꯗ
ꯈꯣꯢ ꯉꯁꯤꯗꯣ ꯃꯇꯧ ꯃꯥꯟꯗꯦ ꯌꯥꯝ ꯊꯤ ꯁꯥꯊꯤꯀꯣ
ꯁꯥꯗꯤ ꯁꯥꯊꯤꯖꯥꯠꯅꯦ ꯍꯦ ꯑꯩ ꯅꯍꯥꯟ ꯆꯠꯂꯨꯕꯗꯣ ꯏꯃꯥꯏ
ꯉꯝꯕꯖꯥꯠ ꯅꯠꯇꯦ ꯈꯨꯐꯨ ꯍꯥꯢꯕꯨ ꯌꯩꯕꯤ
ꯀꯣꯆꯤꯡꯒ ꯆꯠꯃꯤꯟꯅꯔꯛꯄ꯭ꯔꯣ ꯍꯥꯢꯁꯦ
ꯌꯥꯝ ꯊꯤꯅ ꯆꯠꯃꯤꯟꯅꯔꯛꯑꯦꯍꯦ ꯃꯣꯢꯗ ꯂꯩꯔꯝꯃꯦ ꯑꯩꯁꯨ
ꯑꯣ ꯀ꯭ꯂꯣꯁ ꯑꯣꯏꯅ ꯄꯨꯜꯂꯛꯄ ꯖꯥꯠꯅꯤꯅꯦ
ꯑꯪ ꯃꯥꯒꯤ ꯕꯥꯔꯇꯣꯟꯗ ꯑꯩ ꯂꯥꯛꯑꯣꯅ ꯗꯨꯗ ꯑꯩꯅ
ꯕꯥꯔꯇꯣꯟ ꯊꯥꯔꯛꯇ꯭ꯔꯣ ꯍꯥꯢꯁꯦ
ꯃꯅꯤꯊꯣꯢꯕꯅ ꯐꯨꯔꯛꯑꯗꯤꯅ ꯊꯥꯔꯛꯇꯕ ꯁꯤ ꯏꯁ ꯐꯥꯒꯤ ꯇꯧꯕꯅꯦ
ꯐꯥꯒꯤꯅꯤ ꯐꯥꯒꯤꯅꯤ
ꯃꯊꯣꯏꯕꯗꯣ ꯑꯉꯥꯡ ꯑꯣꯢꯔꯤꯀꯥꯟꯗ ꯃꯊꯤ ꯆꯤꯠꯂꯤꯅꯦ ꯇꯨꯝꯃꯣ ꯍꯥꯏꯔꯒ ꯇꯨꯝꯍꯟꯂꯦꯔꯒ ꯃꯊꯤ ꯆꯤꯠꯁꯜꯂꯛꯏꯅꯦ
ꯀꯗꯥꯏꯗ ꯇꯧꯕꯗꯅꯣꯅꯦ
ꯑ ꯃꯦꯗꯥꯝ ꯁꯅꯥꯇꯣꯝꯕꯤꯗꯅꯤꯗ ꯚꯦꯔꯥꯗꯤ
ꯀꯣꯆꯤꯡ ꯆꯠꯄꯗ ꯑꯣꯏꯇꯥꯔꯦ ꯑꯗꯨꯗꯤ ꯑꯣ
ꯎꯝ
ꯅꯦꯠꯋꯥꯛ ꯀꯥꯗ꯭ꯔꯣ
ꯑ ꯀꯥꯏ ꯌꯥꯝꯅ ꯀꯥꯏ ꯃꯥ ꯍꯧꯖꯤꯛ ꯑꯥꯢ ꯑꯥꯢ ꯐꯣꯟ ꯑꯦꯛꯁ ꯑꯥꯔ ꯑꯃ ꯄꯥꯏꯔꯒ ꯅꯩ ꯂꯩꯔꯦ
ꯅꯩ
ꯎꯝ ꯄꯞꯖꯤ ꯁꯥꯅꯗꯅ ꯈꯣꯠꯇꯅ
ꯑꯁ ꯍꯣꯔꯦꯟꯗꯤ ꯐꯣꯝ ꯊꯥꯖꯟ ꯆꯠꯂꯨꯁꯦ ꯍꯥꯏꯗꯣ ꯑꯩ ꯏꯇꯣꯝꯗꯅꯤꯅꯦ ꯑꯣꯏꯗꯣꯏꯁꯦ
ꯑꯩ ꯀꯣꯛ ꯉꯥꯎꯔꯦ
ꯃꯣꯏ ꯔꯦꯖꯤꯁꯇꯥꯔ ꯇꯧꯕꯒꯤ ꯑꯦꯂꯚꯦꯟꯒꯤ ꯑꯃ ꯂꯩꯗꯥꯢꯅꯦ
ꯔꯦꯖꯤꯁꯇ꯭ꯔꯦꯁꯟ ꯇꯧꯕ ꯅꯪ ꯅꯃꯥꯟꯅꯕ ꯑꯝꯕꯨꯛ ꯂꯩꯇ꯭ꯔꯣ
ꯏꯃꯥꯟꯅꯕꯒ ꯅꯠꯇꯦ ꯅꯨꯄꯤꯒ ꯑꯣꯏꯅꯅꯦ ꯆꯠꯇꯣꯔꯤ
ꯅꯨꯄꯤꯒ ꯀꯅꯥ ꯅꯨꯄꯤꯗꯤ ꯑꯕꯦꯅꯥꯎꯒ
ꯆꯠꯇ ꯌꯥꯔꯣꯏꯗꯣꯔꯤ ꯏꯇꯣꯝꯅ ꯏꯃꯥꯟꯅꯕꯈꯩꯗꯤ ꯑꯃꯕꯧ ꯂꯧꯗ꯭ꯔꯤꯕ
ꯑꯕꯦꯅꯥꯎꯅ ꯊꯋꯥꯏꯅꯤ
ꯑꯕꯦꯅꯥꯎꯅ ꯁ꯭ꯀꯨꯜ ꯆꯠꯂꯨ ꯆꯠ ꯑꯗꯣꯝꯗ ꯆꯠꯂꯨ ꯆꯠ
ꯍꯥꯏꯃꯜꯂꯦꯍꯦ ꯕꯦꯔꯥꯅꯤꯍꯦ ꯏꯁ ꯍꯥꯏꯃꯜꯂꯦ ꯀꯣ ꯍꯥꯏꯃꯜꯂꯦ
ꯑꯩ ꯐꯣꯟꯁꯦ ꯑꯩꯁꯦ ꯀꯩꯅꯣ ꯇꯧꯊꯣꯛꯇ꯭ꯔꯦ ꯂꯣꯛꯁꯦ ꯑꯃꯨꯛꯇ ꯍꯥꯏꯔꯛꯑꯣ
ꯂꯣꯛꯇꯣ ꯈꯪꯗꯦꯅꯦ ꯑꯅꯥꯍꯣꯏꯗꯧ ꯂꯣꯏ ꯂꯤꯡꯗꯦꯅꯦ ꯀꯣꯛꯇꯣ ꯗꯥꯗꯤꯅꯦꯁ ꯑꯁ ꯕꯦꯔꯥꯅꯤꯅꯦ ꯇꯧꯔꯤꯁꯦ ꯀꯔꯤꯅꯣ ꯈꯉꯗ꯭ꯔꯦꯍꯦ
ꯐꯣꯟ ꯅꯥꯅꯥꯎꯗ ꯑꯃꯨꯛꯇ ꯇꯧ ꯑꯁ ꯀꯣꯜ ꯌꯥꯗ꯭ꯔꯦ ꯅꯪꯒꯤ ꯀꯣꯜ ꯌꯥꯎꯗ꯭ꯔꯥ
ꯅꯪꯒꯤ ꯐꯣꯟ ꯍꯣꯏ ꯍꯣꯏ ꯑꯣ ꯅꯪ ꯐꯣꯟꯗꯨ ꯄꯤꯔꯝꯃꯣ ꯆꯦꯜꯂꯒ ꯇꯥꯕ꯭ꯔꯣ ꯇꯥꯕ꯭ꯔꯣ ꯍꯜꯂꯣ ꯃꯥꯗ꯭ꯔ ꯐꯛꯀ꯭ꯔ
ꯍꯜꯂꯣ ꯍꯜꯂꯣ ꯀꯩꯅꯣꯃꯤ ꯃꯨꯠ ꯃꯨꯠꯍꯜꯂꯤꯁꯤꯕꯣ
ꯇꯧꯕꯩꯅꯦ ꯁꯤꯁꯦ ꯃꯤꯁꯑꯟꯗ꯭ꯔꯁꯇꯦꯟꯗꯤꯡ ꯍꯥꯏ ꯇꯧꯔꯛꯏꯕ ꯁꯤ ꯁꯤꯗꯤ ꯃꯤ ꯂꯣꯏ ꯊꯣꯛꯄ ꯄꯔ꯭ꯣꯕꯂꯦꯝꯅꯤ
ꯁꯤꯗꯤ ꯃꯤ ꯑꯅꯃꯕꯅ ꯊꯣꯛꯄ ꯄ꯭ꯔꯣꯕ꯭ꯂꯦꯝꯅꯦꯕ
ꯀꯩꯗꯧꯔꯤꯅꯣꯅꯦ
ꯑꯩꯁꯦ ꯉꯥꯅꯨ ꯈꯔ ꯂꯣꯏꯕ ꯑꯗꯨ ꯃꯆꯤꯟꯖꯥꯛ ꯊꯥꯒꯦ ꯇꯧꯔꯝꯃꯤ
ꯑꯣ ꯐꯖꯩ
ꯂꯣꯛꯇꯨ ꯈꯔ ꯊꯨꯅ ꯍꯥꯡꯉꯛꯑꯣ ꯑꯝꯇ ꯂꯣꯛꯇꯨ ꯈꯪꯉ ꯂꯥꯛꯑꯣ
ꯂꯣꯛꯀꯥ ꯍꯥꯏꯌꯨ ꯌꯥꯗꯦ
ꯀꯔꯤ
ꯂꯣꯛꯀ ꯍꯥꯏꯌꯨ ꯌꯥꯗꯦꯕ
ꯂꯣꯛ ꯍꯥꯡꯕꯒꯤ ꯇꯥꯛꯁꯁꯨ ꯂꯩ ꯌꯨ
ꯐꯤꯡꯒ꯭ꯔ ꯄꯔꯤꯟꯇꯅꯦ ꯃꯥꯅ ꯅꯝꯃꯛ ꯏꯁꯤꯁꯨ ꯇꯥꯗꯦ
ꯑꯁ ꯑꯗꯨꯗꯤ ꯑ ꯉꯥꯅꯨꯁꯤ ꯌꯥꯝꯅ ꯆꯥꯝꯃ ꯆꯅꯤꯃꯨꯛ ꯂꯣꯏꯁꯤꯟ ꯌꯥꯎꯔꯦ ꯌꯥꯎꯔꯦ ꯑꯃꯇꯡꯗꯤ ꯈꯥꯎ ꯌꯥ ꯍꯦ ꯌꯥꯏ ꯌꯥꯏ ꯍꯥꯥ ꯍꯥ ꯀꯥꯝꯕꯒ ꯌꯥꯎꯗ꯭ꯔꯤꯕ ꯖꯥꯠꯂꯣ ꯑꯁ ꯑꯃꯇ ꯅꯠꯇꯦꯅꯦ ꯁꯤꯗꯤ
ꯀꯪꯉꯥ ꯂꯥꯕ ꯈꯔꯁꯨ ꯂꯣꯎꯁꯟ
ꯃꯥꯇ꯭ꯔꯣꯛꯀꯁꯦ ꯁꯥꯡꯇꯣꯛ ꯁꯥꯡꯇꯣꯛ ꯁꯥꯡꯕꯁꯨ ꯌꯥꯝ ꯌꯥꯎꯔꯤꯅ ꯁꯤꯗꯤ ꯈ꯭ꯔ ꯂꯥꯞꯊꯣꯛꯄꯤꯌꯨꯅꯦ ꯏꯌꯥꯝꯕ ꯂꯥꯞꯊꯣꯛꯆꯒꯦ
ꯑꯩꯗꯤ ꯈꯪꯉꯝꯅꯤꯀꯣ ꯈꯪꯉꯣꯏꯃꯤ
ꯑꯇ ꯋꯥꯉ꯭ꯔꯗꯤ ꯑꯁ ꯃꯉꯥꯃꯨꯛ ꯋꯥꯠꯂꯤꯇꯧꯔꯤꯁꯦ
ꯋꯥꯔꯦ
ꯑꯁ ꯑꯩ ꯉꯝꯗꯧ ꯃꯥꯟꯗ꯭ꯔꯦꯍꯦ ꯌꯥꯝ ꯀꯜꯂꯦ ꯍꯣꯔꯦꯟ ꯑꯃꯨꯛ ꯇꯧꯁꯤꯁꯦ ꯍꯧꯖꯤꯛ ꯑꯅꯤ ꯁꯥꯟꯅ ꯊꯣꯛꯑꯁꯤꯀꯣ ꯍꯩꯁ ꯑꯗꯨꯗꯤ ꯍꯜꯂꯣ ꯍꯜꯂꯣ
ꯂꯣꯗꯣ ꯑꯁ ꯆꯥꯎꯈꯠ ꯊꯧꯔꯥꯡꯒꯤ ꯋꯥꯔꯤ ꯈꯔ ꯇꯧꯁꯤꯅꯦ
ꯆꯥꯛ ꯏꯟꯖꯥꯡ ꯊꯣꯡꯈꯒ꯭ꯔꯕꯅꯦ ꯉꯁꯤꯒꯤ
ꯊꯣꯡꯗꯦ ꯊꯣꯡꯗ꯭ꯔꯤ
ꯀꯔꯤ ꯀꯔꯤ ꯊꯣꯡꯒꯦ ꯈꯜꯂꯤꯕꯥ
ꯁꯤꯗꯤ ꯆꯥꯔꯔꯣ ꯑꯣꯛꯆꯥꯛ ꯈꯔ ꯑꯣꯏ ꯆꯥ ꯇꯣꯛꯊꯣꯛꯑꯅꯤ
ꯇꯜꯂꯦꯍꯦ ꯑꯗꯨꯗꯤ
ꯑꯗꯣ ꯑꯩꯅ ꯁꯨꯝ ꯈꯟꯕꯗ ꯔꯣꯛꯇꯦꯜ ꯈꯔ ꯂꯩꯁꯟꯒꯦ ꯈꯜꯂꯤꯕ ꯑꯩꯈꯣꯏ ꯁꯃꯥꯡ ꯂꯝꯒꯥꯏꯕꯨꯛ ꯈꯣꯡ ꯀꯩꯅꯣꯅ ꯑꯣꯛꯇꯣꯅ ꯊꯣꯛ ꯑꯣꯛ ꯊꯣꯛꯀꯤ
ꯂꯩꯅꯨꯡꯗꯅ ꯐꯠꯇ꯭ꯔꯣꯗꯨꯗꯤ ꯐꯩ ꯐꯩ ꯍꯥꯏꯗꯤ ꯑꯦꯗꯚꯥꯟꯁ ꯑꯣꯏꯕ ꯍꯥꯏꯗꯤ ꯁꯣꯛ ꯄꯟ ꯌꯥꯎꯕꯗꯣ ꯈꯔ ꯉꯥꯛꯊꯣꯛꯏꯗꯅꯥ ꯃꯅꯨꯡꯗ ꯆꯠꯂ
ꯃꯔꯨꯞ ꯑꯩꯅ ꯈꯟꯕ ꯑꯃꯗꯤ ꯂꯩꯕ ꯂꯩꯀꯪ ꯊꯣꯡꯖꯦ ꯁꯤꯗꯩ ꯈꯣꯡꯄꯥꯛꯑꯝ
ꯎꯝ ꯊꯋꯥꯟꯃꯛꯇꯤ ꯃꯌꯥꯝꯅ ꯏ ꯁꯤꯡꯊꯥꯅꯔꯣꯏꯗ
ꯑꯩꯅ ꯁꯨꯝ ꯈꯟꯕꯗꯥ ꯃꯅꯤꯄꯨꯔ ꯁꯤꯟꯕ ꯊꯨꯡꯕ ꯑꯃꯇꯪꯗꯤ ꯄꯥꯝꯃꯤꯅꯦ ꯒꯦꯠꯇ ꯊꯨꯝꯃꯣꯔꯛꯀ
ꯑꯣ ꯆꯥꯞ ꯐꯖꯩ
ꯈꯣꯏ ꯗꯥꯅꯥꯎꯕꯤꯗꯨꯅꯥ ꯉꯥꯡ ꯐꯣꯟ ꯋꯥꯔꯤ ꯁꯥꯟꯅꯖꯤ ꯍꯥꯏꯔ ꯃꯥꯅ ꯇꯟꯒꯤꯞꯁꯤꯅ ꯪ ꯈꯪꯗꯤꯌꯦ ꯃꯌꯨꯝꯗ ꯂꯩꯌꯧ ꯋꯥꯀꯤꯡ ꯆꯦꯟ ꯆꯠꯈꯤꯕꯅꯦ ꯎꯝ ꯋꯥꯥꯛꯀꯤꯡ ꯆꯦꯟꯕ
ꯑꯁ ꯃꯤꯔꯦꯝ
ꯏꯁ ꯅꯪ ꯉꯔꯥꯡ ꯆꯦꯜꯂꯅꯤ ꯌꯦꯔꯨꯝ ꯂꯐꯣꯏ ꯑꯣ ꯍꯣ ꯀꯩꯅꯣꯅꯦ ꯃꯨꯠ
ꯌꯥꯗꯦꯅꯦ ꯑꯁ
ꯃꯁꯤꯗꯤ ꯀꯃꯥꯏ ꯇꯧꯅꯤ
ꯃꯥꯖꯦ ꯁꯣꯛꯇꯗꯤ ꯊꯝꯕꯅꯦꯕꯀꯣ
ꯌꯥꯔꯦ ꯌꯦꯡꯖꯜꯂꯨꯔꯣ ꯀꯔꯤ ꯅꯪ ꯍꯟꯇꯛꯇꯤ ꯁꯣꯏꯗꯅ ꯂꯥꯛꯂꯑꯅꯤ ꯍꯣ ꯂꯣꯛꯇꯣ ꯍꯥꯏꯔꯛꯑꯣꯅ ꯍꯥꯏꯔꯒ ꯂꯣꯛꯇꯣ ꯉꯥꯟꯊꯍꯜꯂ ꯊꯝꯃꯣꯅꯦ ꯃꯥ ꯍꯥꯏꯔꯛꯏꯖꯦ ꯑꯩ ꯏꯁꯄꯥ꯭ꯦꯛꯁꯦ ꯄꯨꯝꯃꯝ ꯃꯝꯃꯤꯕꯣ ꯃꯅꯨꯡꯗ ꯀꯩꯀꯩꯅꯣ ꯌꯥꯎꯌꯦꯕ ꯑꯗꯨꯅꯦ ꯍꯥꯏꯖꯦ ꯃꯊꯪꯗꯩꯗꯤ ꯍꯟꯇꯛ ꯍꯥꯡꯉꯦꯗꯅꯥ ꯑ ꯑꯗꯨꯒ ꯄꯨꯡ ꯑꯍꯨꯝꯃꯨꯛ ꯉꯥꯜꯂꯜ ꯊꯝꯕꯤꯗꯣ ꯑꯗꯨꯗ ꯇꯛ
ꯎꯝ ꯐꯖꯩ ꯃꯥꯏꯖꯦ
ꯁꯦꯀꯦꯟꯒ ꯑꯣꯏꯔꯝꯃꯔꯣꯏ ꯏꯁꯦ ꯁꯦꯀꯦꯟꯒ ꯑꯣꯏꯔꯝꯃꯔꯣꯏ ꯍꯣꯏꯁ ꯌꯥꯗꯦꯍꯦ ꯉꯥꯅꯨꯖꯤ ꯍꯩꯁ ꯆꯥꯕ ꯆꯥꯕ ꯌꯥꯕꯗꯤ ꯌꯥꯎꯔꯦꯅꯦ ꯑꯁ ꯁꯟ ꯃꯀꯨꯗꯣ ꯑꯝꯇꯪꯒ ꯇꯧꯔꯗꯤꯀꯣ
ꯀꯩ ꯆꯥꯑꯔꯣꯏ ꯃꯀꯨꯒ
ꯌꯥꯒ ꯇꯠꯀꯦ ꯇꯧꯏ ꯀꯔꯥꯏꯗꯒꯤ ꯍꯣꯏ ꯑꯗꯥꯝ ꯌꯥꯝꯍꯧꯗꯕ ꯃꯀꯨꯗꯣ ꯇꯪꯈꯥꯏ ꯑꯝ ꯄꯤꯔꯛꯏꯅꯦ ꯑꯩꯈꯣꯏ ꯍꯨꯝ ꯀꯔꯤꯕꯨ ꯆꯥꯔꯤꯅꯣ ꯈꯪꯗꯦ ꯍꯤ
ꯍꯨꯏ ꯃ
ꯃꯄꯥꯛ ꯑꯃꯈꯛ ꯂꯩꯍꯧꯕ ꯃꯀꯨꯗꯨꯕꯨ ꯁꯣꯝꯗ ꯄꯨꯂꯞ ꯄꯤꯔꯛꯑꯦ ꯍꯥꯏꯕ
ꯅꯠꯇꯦ ꯑꯗꯨꯗꯣ ꯌꯥꯝꯃꯤꯅꯦ ꯍꯥꯏꯕ ꯐꯨꯠꯇꯣꯛꯈꯤꯕ ꯑ ꯑꯩꯅ ꯍꯥꯏꯗ꯭ꯔꯣ ꯌꯥꯝ ꯀꯣ ꯅꯤꯡ ꯄꯥꯛꯑꯦꯅ
ꯁꯤꯁ ꯌꯥꯝ ꯀꯣꯕꯔꯅꯤ ꯏꯃꯥꯏ
ꯊꯥꯡꯅ ꯌꯥꯟꯕꯁꯨ ꯆꯡꯗ꯭ꯔꯦꯍꯦ
ꯃꯤ ꯑꯩꯈꯣꯏ ꯈꯨꯜꯁꯤ ꯄꯨꯂꯞ ꯆꯥ ꯀꯣꯅꯥꯅꯤ ꯍꯣꯔꯦꯟ ꯕꯣꯟ ꯌꯦꯡꯒꯗ꯭ꯔꯣ ꯑ ꯌꯥꯝ ꯂꯩꯕꯅꯤ ꯕꯣꯟꯗꯤ ꯋꯥꯔꯤ ꯁꯥꯏꯁꯤꯗ ꯑꯩꯁꯨ ꯋꯥꯔꯤꯗ ꯑꯗꯨꯝ ꯇꯧꯪꯂꯩꯌꯣ ꯀꯌꯥ ꯋꯥꯜꯂꯤ ꯃꯥꯑꯣꯟꯗꯩꯔꯣ ꯅꯠꯇ꯭ꯔꯒ ꯑꯁ ꯃꯥꯎꯣꯟꯗꯒꯤ
ꯃꯑꯣꯟꯗ ꯑꯍꯨꯝ
ꯍꯥꯏꯁ ꯑꯩꯗꯤ ꯂꯣꯏꯁꯤꯜꯂꯒꯦ
ꯀꯔꯤ
ꯑꯩ ꯂꯥꯛꯑꯅꯤ ꯉꯁꯤꯅ ꯂꯣꯏꯔꯦ
ꯁꯤ ꯑꯗꯨ ꯁꯤ ꯂꯣꯔꯕ ꯅꯠꯇ꯭ꯔꯣ
ꯍꯩꯁ ꯑꯇꯣꯞꯄ ꯈꯔ ꯁꯥꯟꯅ ꯆꯪꯒꯦ ꯑꯩꯈꯣꯏ ꯏꯅꯥꯎꯄꯥ ꯍꯥꯞꯆꯤꯜꯂꯒ ꯅꯨꯡꯒ ꯑꯗꯨꯗꯤ ꯍꯁ ꯃꯨꯊꯤ ꯂꯥꯎ
ꯃꯨꯊꯤ ꯃꯨꯊꯤ ꯂꯑꯣ ꯍꯥꯏꯔꯦ ꯀꯃꯥꯏꯅ ꯇꯧꯗꯣꯏꯅꯣ
ꯑ ꯑꯩ ꯍꯩ ꯃꯍꯤꯒ ꯀꯤꯛ ꯀꯥꯎꯗ꯭ꯔꯦꯗ ꯍꯧꯖꯤꯛ ꯀꯥꯟꯁꯤ ꯍꯣꯏ ꯍꯨꯏꯗꯣ ꯑꯣꯏꯅ ꯁꯤꯟꯈ꯭ꯔꯦ ꯀꯔꯝꯕ ꯇꯥꯎꯊꯣꯛꯈ꯭ꯔꯦ ꯑꯦ
ꯃꯨꯊꯤ ꯃꯨꯊꯤ ꯃꯨꯊꯤ ꯃꯨꯊꯤ ꯌꯥꯗ꯭ꯔꯦ ꯍꯧꯖꯤꯛꯀꯥꯟꯁꯤ
ꯆꯀꯨ ꯑꯦ ꯑꯦ
ꯑꯁ ꯍꯣꯏ ꯍꯟꯇꯛ ꯂꯣꯟꯆ ꯑꯃ ꯇꯧꯗꯣꯔꯤ ꯅꯣꯡꯃꯩꯃ ꯉꯥꯏꯈꯣꯅꯦ ꯂꯣꯏꯗꯣꯏꯔꯥ ꯑꯣꯡꯂꯤ ꯀꯩꯅꯣꯝꯈꯛ ꯉꯥꯏꯔꯦ ꯂꯣꯏꯔꯦ ꯀꯩꯅꯣ ꯍꯧꯖꯤꯛ ꯅꯥꯏꯟ ꯅꯥꯏꯟ ꯐꯣꯔꯇꯤ ꯌꯧꯁꯤꯜꯂꯛꯑꯦ ꯅꯥꯏꯟ ꯐꯣꯔꯇꯤ
ꯑ
ꯃꯁꯤꯡ ꯊꯤꯔꯨꯕꯩ ꯀꯝꯄ꯭ꯜꯦꯟ ꯂꯥꯛꯏꯁꯦ ꯑꯣ ꯊꯤꯌꯨ
ꯀꯩꯅꯣ ꯅꯣꯏꯗꯨꯕꯨ ꯌꯥꯗ꯭ꯔꯕꯣ ꯂꯩꯔꯦ
ꯊꯨꯅ ꯆꯠꯂꯣꯁꯦ ꯍꯧꯒꯠꯂꯣ ꯍꯥꯏꯔꯥ ꯍꯂꯛꯑꯣ
ꯑꯍꯦꯝ
ꯑꯗꯨꯒ ꯀꯩꯅꯣꯗꯣ ꯂꯣꯛ ꯇꯥꯕꯩ ꯃꯤꯅꯤꯠꯇꯣ
ꯑ ꯑꯗꯨꯗꯤ ꯀ ꯀꯣꯏꯅ ꯊꯥꯝꯃꯁꯨ ꯌꯥꯏꯗ
ꯁꯨꯔꯕ ꯍꯥꯏꯗꯤ ꯀꯩꯅꯣ ꯁꯤꯅ ꯀꯛꯇꯣꯏꯔꯥ ꯁꯣꯝ ꯀꯛꯇꯣꯏꯔꯣ ꯀꯛꯊꯠꯂꯣ ꯀꯛꯊꯠꯂꯣ